ꯍꯜꯂꯣ
ꯑ ꯇꯥꯏꯌꯦ ꯇꯥꯏꯌꯦ
ꯏꯆꯦ ꯆꯥꯛ ꯆꯔꯕꯣ
ꯆꯥꯛ ꯆꯥꯗ꯭ꯔꯤꯌꯦ ꯎꯝ ꯑꯩꯈꯣꯏꯁꯨ ꯎꯠꯇꯤ ꯊꯣꯡꯉꯦ ꯑꯩꯈꯣꯏ ꯏꯃꯥꯅ
ꯑꯣ ꯀꯩꯗꯧꯔꯝꯃꯤꯅꯣ ꯏꯆꯦꯕꯣ
ꯑꯩꯗꯤ ꯀꯕꯣꯛ ꯆꯥꯔꯝꯕꯅꯤ ꯀꯩꯅ ꯍꯥꯏꯗꯤ ꯑꯩꯈꯣꯏ ꯎ ꯃꯩꯇꯩꯒꯤ ꯀꯕꯣꯛꯀꯥꯁꯦ ꯀꯩꯁꯨ ꯍꯧꯗꯣꯛꯁꯨ ꯌꯥꯝ ꯆꯥꯟꯅꯗ꯭ꯔꯦꯗꯅ ꯑꯅꯝꯕꯅ
ꯎꯝ
ꯊꯥꯏꯅꯣꯏ ꯑꯩꯈꯣꯏ ꯑꯉꯥꯡ ꯑꯣꯏꯔꯤꯉꯩꯗꯨꯕꯨ ꯀꯕꯣꯛ ꯀꯕꯣꯟ ꯄꯨꯡꯆꯥꯥ ꯆꯥꯅꯉꯝꯃꯣꯅꯤ ꯍꯧꯖꯤꯛ ꯀꯥꯕꯣꯀ ꯆꯥꯕꯤꯌꯨ ꯌꯥꯗ꯭ꯔꯦ ꯉꯔꯥꯡ ꯑꯩ ꯍꯩꯖꯤꯡꯄꯣꯠ ꯑꯃ ꯆꯠꯂꯨꯕꯅꯦ ꯑꯗꯨꯗ ꯈꯕꯣꯛ ꯄꯨꯔꯛꯄ ꯏꯆꯥꯁꯤꯡꯅ ꯌꯥꯝ ꯑꯕ ꯍꯦ ꯆꯥꯕ ꯌꯥꯗꯕ ꯑꯗꯨꯁꯨ ꯑꯩꯅꯅꯦ ꯆꯥꯊꯣꯛꯑꯦ
ꯑꯗ ꯏꯆꯦ ꯁꯤꯒꯤ ꯌꯦꯟ ꯐꯥꯝ ꯇꯧꯕꯗꯣ
ꯎꯝ
ꯑꯗꯣ ꯏꯆꯦ ꯍꯥꯏꯗꯤ ꯀꯌꯥꯃꯨꯛ ꯌꯥꯝ ꯀꯥꯟꯅꯩ ꯀꯥꯟꯅꯔꯗꯤ ꯑꯩꯁꯨ ꯇꯧꯒꯦ ꯇꯧꯕ
ꯀꯥꯟꯅꯕꯗꯤ ꯀꯥꯟꯅꯩꯗ ꯕꯤꯖꯤꯅꯦꯁꯇꯕꯨ ꯂꯣꯏꯅ ꯀꯟꯅꯩ ꯑꯗꯣ ꯀꯠꯆꯔ ꯑꯩꯒꯤ ꯍꯧꯖꯤꯛ ꯌꯦꯟꯒꯤ ꯍꯥꯏꯖꯤꯗꯤꯀꯣ
ꯈꯔ ꯀꯦꯌꯔ ꯂꯧꯕꯤꯕ ꯑꯃ ꯆꯪꯉꯦ ꯌꯦꯟ ꯃꯆꯥꯗꯒꯤ ꯑꯣꯏꯔꯛꯇꯣꯏꯅꯤꯅ ꯍꯥꯏꯗꯤꯌꯣ ꯎꯝ ꯃꯣꯏꯗꯤ ꯌꯥꯝ ꯁꯥꯍꯟꯕꯖꯨ ꯌꯥꯗꯦ ꯌꯥꯝ ꯏꯪꯍꯟꯕꯖꯨ ꯌꯥꯗꯦꯕ ꯑꯗꯨꯗꯨꯅ ꯑꯗꯨꯝ ꯀꯥꯟꯄꯨꯗꯤ ꯀꯥꯟꯅꯩꯌꯦ ꯑꯗꯨꯗ ꯎꯝ ꯁꯦꯟꯅ ꯈꯣꯠꯅꯕꯗꯣ ꯈꯔ ꯆꯪꯕ
ꯑꯗꯣ ꯏꯆꯦ ꯏꯆꯦꯒꯤ ꯌꯦꯟꯖꯦ ꯑꯗꯨꯝ ꯍꯥꯏꯗꯤ ꯃꯈꯜ ꯃꯈꯜ ꯂꯣꯏꯕꯤꯕ꯭ꯔꯥ ꯅꯠꯇ꯭ꯔꯒꯅ ꯀꯔꯝ ꯀꯔꯝꯕ ꯌꯦꯡꯒꯗꯤ ꯂꯣꯏꯕꯤ
ꯎꯝ ꯌꯦꯟꯁꯦ ꯎꯝ ꯕꯣꯏꯂꯔ ꯅꯦ ꯑꯗꯨꯒ ꯑꯩꯈꯣꯏꯒꯤ ꯀꯩ ꯍꯥꯏꯇꯥꯔꯦ ꯎꯝ ꯖꯄꯥꯟꯅꯤꯁ ꯀ꯭ꯋꯨꯏꯜꯅ ꯑꯃ ꯂꯩꯕꯗꯣ ꯑꯗꯨꯗꯨꯒ ꯑꯗ ꯃꯈꯜ ꯑꯅꯤꯖꯦ ꯂꯣꯏꯌꯦ
ꯑꯗꯨ ꯏꯠꯆꯦ ꯍꯥꯏꯗꯤ ꯌꯦꯟꯖꯦ ꯊꯥꯕ ꯀꯥꯟꯗ ꯄꯨꯂꯞ ꯄꯨꯂꯞ ꯊꯥꯕꯤꯕ꯭ꯔꯥ ꯅꯠꯇ꯭ꯔꯒ ꯃꯤꯅ ꯂꯧꯕ ꯂꯥꯛꯑꯀꯥꯟꯗ ꯃꯁꯤꯡꯗ ꯑꯗꯨꯝ ꯊꯥꯕꯤꯕ꯭ꯔꯥ
ꯎꯝ ꯄꯨꯂꯞ ꯄꯨꯂꯞꯇꯤ ꯊꯥꯗ꯭ꯔꯦ ꯍꯥꯏꯗꯤ ꯌꯦꯟ ꯌꯦꯟ ꯂꯧꯕꯤꯒꯗꯣꯔꯤꯕ ꯃꯤꯖꯤꯡꯗꯣ ꯃꯣꯏꯒ ꯍꯥꯟꯅ ꯀꯟꯇꯦꯛ ꯇꯧꯅꯔꯒ ꯌꯦꯟ ꯁꯨꯛ ꯀꯩ ꯂꯧꯒꯦ ꯈꯣꯠꯀꯦꯗꯣ ꯑꯗꯨꯃꯥꯏꯅ ꯍꯥꯏꯅꯔ ꯑꯣꯏꯅ ꯂꯧꯅꯩꯅ
ꯆꯦ ꯑꯩꯖꯦ ꯆꯥꯛ ꯏꯁꯤꯡ ꯂꯣꯏꯔꯒ ꯆꯥꯔꯦ ꯑꯗꯨꯒ ꯊꯕꯛ ꯈꯔ ꯇꯧꯔꯝꯕꯅꯤ
ꯉꯁꯤꯗꯤ ꯁꯧꯒ꯭ꯔꯤ ꯑꯃ ꯊꯣꯡꯉꯒ ꯀꯥꯡꯒꯧ ꯑꯃ ꯉꯧꯔꯦ
ꯌꯥꯝ ꯍꯥꯎꯕ ꯃꯊꯦꯜꯅꯦ
ꯑꯗꯣ ꯏꯆꯦ ꯎꯝ ꯏꯆꯦꯍꯣꯏꯒꯤ ꯃꯅꯤꯡꯗ ꯑꯋꯥꯊꯕꯤ ꯑꯃ ꯄꯥꯟꯕꯗꯣ
ꯎꯝ ꯎꯝ ꯑꯆꯧꯕ ꯑꯃ ꯄꯥꯟꯕꯗꯣ
ꯑꯥ ꯑꯗꯣ ꯏꯆꯦ ꯑꯥ ꯏꯆꯦ ꯍꯣꯏꯒꯤꯗꯤ ꯑꯋꯥꯊꯕꯤꯁꯦ ꯌꯥꯝ ꯄꯥꯜꯂꯤꯗꯅ ꯑꯗꯨꯅ ꯏꯆꯦ ꯍꯣꯒꯤꯗꯤ ꯍꯥꯏꯗꯤ ꯑꯋꯥꯊꯕꯤꯗꯣ ꯄꯥꯝꯕꯤꯗꯣ ꯌꯥꯝ ꯌꯥꯝ ꯕꯅꯤꯅ ꯍꯦꯛꯑꯒ ꯕꯖꯥꯔꯗ ꯑꯗꯨꯝ ꯊꯥꯕ ꯕ꯭ꯔꯥ ꯅꯠꯇ꯭ꯔꯒꯅ ꯀꯃꯥꯏꯅ ꯇꯧꯋꯤ ꯏꯆꯦ
ꯎꯝ ꯎꯝ ꯕꯔꯥꯗ ꯊꯥꯏꯌꯦ ꯍꯥꯏꯗꯤ ꯑꯩꯒꯤ ꯑꯋꯥꯊꯕꯤꯗꯣ ꯎꯝ ꯍꯥꯏꯗꯤ ꯀꯩ ꯍꯥꯏꯗꯣꯏꯅꯣ ꯄꯥꯝꯕꯤꯖꯦ ꯑꯗꯨꯛꯀꯤ ꯃꯇꯤꯛ ꯆꯥꯎꯕꯅꯤꯅ ꯃꯍꯩꯁꯨ ꯃꯌꯥꯝ ꯌꯥꯝ ꯄꯥꯜꯂꯦ ꯍꯥꯏꯇꯥꯔꯦ ꯑꯗꯨꯗꯨꯅ ꯍꯦꯛꯑ ꯍꯦꯛꯑꯒ ꯂꯂꯣꯟꯕꯤꯒꯩꯅ ꯍꯦꯛ ꯍꯦꯛ ꯂꯧꯋꯦ ꯑꯩꯉꯣꯟꯗꯒꯤ ꯑꯗꯣ ꯏꯅꯥꯎꯕꯣ ꯍꯧꯖꯤꯛꯀꯥꯟ ꯀꯩ ꯀꯩ ꯒꯥꯔꯤ ꯇꯧꯔꯤꯒꯦ ꯍꯥꯏꯗꯤ ꯎꯝ ꯊꯕꯛ ꯏꯟꯈꯥꯡ ꯀꯩ ꯀꯩ ꯆꯠꯊꯣꯛ ꯈꯣꯠꯇꯣꯛ ꯇꯧꯕ ꯅꯠꯇ꯭ꯔꯒ ꯌꯨꯝꯗꯨ ꯂꯩꯔꯒ ꯑꯗꯩ ꯑ ꯁꯨꯝ ꯉꯥꯅꯨ ꯌꯦꯟꯒꯨꯝꯕ ꯂꯣꯏ ꯈꯣꯠ ꯇꯧꯕ꯭ꯔꯣ
ꯏꯆꯦ ꯑꯩꯗꯤ ꯊꯕꯛ ꯑꯇꯣꯞꯄ ꯊꯣꯏꯗꯣꯛꯄꯗꯤ ꯆꯠꯆꯗ꯭ꯔꯦ ꯌꯨꯝꯗ ꯉꯥꯅꯨ ꯃꯆꯥ ꯑꯃꯅꯤ ꯂꯣꯏꯔꯒ ꯌꯨꯝꯗ ꯇꯧꯕ ꯌꯥꯕ ꯊꯕꯛ ꯈꯔ ꯑꯗꯨꯝ ꯇꯧꯔꯤ
ꯑꯣ ꯑꯣ
ꯑꯗꯣ ꯏꯆꯦ ꯏꯆꯦꯖꯤꯕꯨ ꯍꯧꯖꯤꯛꯀꯥꯟꯖꯦ ꯑꯥ ꯍꯧꯖꯤꯛꯀꯥꯟꯁꯦ ꯍꯥꯏꯗꯤ ꯍꯩ ꯌꯥꯝ ꯄꯥꯟꯅꯕ ꯃꯇꯝꯅꯤꯗꯅ ꯑꯗ ꯏꯆꯦꯒꯤꯗꯤ ꯍꯩꯖꯦ ꯌꯥꯝ ꯄꯥꯟꯕꯅꯤꯅ ꯍꯩꯅꯧꯒꯨꯝꯕ ꯍꯩꯈꯥꯒꯨꯝꯕꯁꯦ ꯑꯗꯨꯝ ꯏꯆꯦ ꯍꯣꯏꯒꯤꯗꯤ ꯍꯥꯏꯗꯤ ꯍꯦꯛꯇꯣꯛꯑꯒ ꯑꯆꯥꯔꯒꯨꯝꯕ ꯁꯦꯝꯗꯣꯛꯄ꯭ꯔꯥ ꯅꯠꯇ꯭ꯔꯒ ꯀꯃꯥꯏꯅ ꯇꯧꯏ ꯏꯆꯦ ꯎ
ꯎꯝ ꯑꯗꯨꯝ ꯄꯥꯜꯂꯂꯦ ꯍꯩꯅꯧꯗꯤ ꯍꯥꯏꯗꯤ ꯃꯨꯜꯂꯀꯥꯟꯗ ꯆꯥꯅꯕ ꯎꯝ ꯁꯪꯉꯤꯉꯩꯒꯤꯗꯣ ꯑꯗ ꯈꯔ ꯑꯃ ꯍꯦꯛꯇꯣꯛꯑꯒ ꯑꯆꯥꯔ ꯈꯔ ꯁꯦꯝꯍꯧꯔꯦ ꯑꯗꯣ ꯍꯩꯈꯥꯁꯤꯗꯤ ꯑꯆꯥꯔ ꯁꯦꯝꯕꯁꯦ ꯀꯩ ꯍꯥꯏꯗꯣꯏꯅꯣ ꯑꯩꯈꯣꯏꯅ ꯑꯩꯈꯣꯏꯗꯤ ꯁꯨꯝ ꯑꯆꯥꯔ ꯁꯦꯝꯕ ꯃꯤ ꯀꯌꯥꯗꯨ ꯅꯠꯇꯕꯅꯤꯅ ꯑꯗꯨꯗꯤ ꯑꯩꯈꯣꯏꯅ ꯍꯩꯇꯕ ꯍꯩꯇ꯭ꯔꯦ ꯑꯗꯨꯗꯨꯅ ꯐꯖꯅ ꯃꯨꯜꯍꯜꯂꯒ ꯍꯩꯈꯥꯁꯦ ꯆꯥꯅꯕ ꯍꯥꯏꯇꯥꯔꯦ ꯀꯧꯇꯥ ꯕꯣꯝꯕꯔ ꯀꯧꯇꯥ ꯆꯐꯝꯗꯣ ꯂꯣꯏꯅ ꯑꯃꯨꯟ ꯃꯨꯂꯤ ꯃꯨꯂꯤ ꯁꯥꯏ ꯇꯧꯕꯁꯦ ꯍꯥꯞꯆꯤꯜꯂꯒ ꯊꯝꯃꯒ
ꯃꯈꯨꯝꯗꯣ ꯆꯦꯠꯅ ꯂꯣꯏꯁꯤꯜꯂꯒ ꯐ꯭ꯔꯤꯖ ꯇꯥ ꯍꯥꯞꯄꯒ ꯊꯝꯃꯤ ꯑꯗꯨꯗꯤ ꯄꯠꯁꯨ ꯄꯠ ꯇ꯭ꯔꯦ ꯑꯗꯨꯝ ꯇꯦꯡꯅ ꯆꯥꯔꯦ ꯍꯥꯎ ꯍꯧꯅꯁꯨ ꯃꯍꯥꯎ ꯂꯩꯅ ꯑꯗꯨꯃꯥꯏꯅ ꯑꯣꯏꯅ ꯆꯥꯏꯌꯦ
ꯑꯗꯨꯆꯦ ꯑ ꯍꯥꯏꯗꯤ ꯑꯩꯗꯤ ꯍꯩꯒꯨꯝꯕꯁꯦ ꯍꯥꯏꯗꯤ ꯆꯥꯔꯒ ꯀꯩꯁꯨ ꯑꯩꯅ ꯍꯦꯟꯅ ꯄꯥꯝꯖꯅ ꯆꯥꯕ ꯍꯥꯏꯕ ꯑꯃ ꯂꯩꯗꯅ ꯏꯆꯦ ꯑꯗꯣ ꯑꯩꯗꯤ ꯆꯝꯄ꯭ꯔꯥꯒꯨꯝꯕ ꯑꯗꯒꯤ ꯍꯩꯅꯧꯒꯨꯝꯕꯁꯦ ꯌꯥꯝ ꯄꯥꯝꯃꯦꯕ ꯀꯣꯏꯁꯦ ꯑꯗ ꯏꯆꯦꯗꯤ ꯍꯥꯏ ꯗꯤ ꯍꯩꯁꯤ ꯀꯔꯝ ꯀꯔꯝꯕ ꯍꯩꯅ ꯍꯦꯟꯅ ꯄꯥꯝꯒꯦ
ꯑꯩꯗꯤ ꯍꯩꯁꯦ ꯍꯣꯏ ꯆꯝꯄ꯭ꯔꯥ ꯆꯝꯄ꯭ꯔꯥ ꯑꯁꯤꯗꯤ ꯌꯥꯝ ꯄꯥꯝꯕꯕꯨꯗꯤ ꯑꯣꯏꯗꯦ ꯑꯗꯨꯑꯣꯏꯔꯁꯨ ꯆꯝꯄ꯭ꯔꯥꯁꯤꯗꯤ ꯏꯁꯥ ꯇꯦꯛꯈꯠꯄ ꯑꯗꯩꯗꯤ ꯁꯝꯅ ꯍꯥꯏꯔꯕꯗ ꯏꯟꯖꯥꯡꯒꯥꯁꯦ ꯈꯤꯇꯪ ꯊꯨꯝꯖꯔ ꯆꯥꯔꯁꯦ ꯃꯍꯥꯎ ꯊꯣꯛꯍꯜꯂꯤ ꯆꯥꯕ ꯇꯨꯝꯍꯜꯂꯤꯗꯅ ꯑꯗꯣ ꯑꯩꯅ ꯌꯥꯝ ꯄꯥꯝꯕ ꯍꯩꯗꯤ ꯀꯤꯍꯣꯝꯖꯤ ꯅꯦꯕ ꯀꯤꯍꯣꯝꯒꯨꯝꯕ ꯑꯗꯒꯤ ꯑ ꯇꯔꯕꯨꯖꯥ ꯒꯨꯝꯕ ꯑꯗꯨꯝ ꯍꯩꯁꯤꯗꯤ ꯄꯥꯝꯃꯦ ꯑꯗꯨ ꯑꯣꯏꯔꯁꯨ ꯀꯩ ꯍꯥꯏꯇꯥꯔꯦ ꯑꯩ ꯏꯁꯥꯅ ꯆꯥꯕꯁꯦ ꯉꯝꯖꯗꯕ ꯌꯥꯁꯦ ꯊꯨꯝꯕ
ꯑꯦ ꯌꯥꯀꯨꯝꯕ ꯍꯥꯏꯔꯒ ꯏꯅꯝꯃꯥꯒꯤ ꯃꯅꯥꯛꯇ ꯑ ꯀꯅ‌ꯣꯒꯤ ꯗꯦꯟꯇꯜ ꯒꯤ ꯀꯂꯤꯅꯤꯛ ꯑꯃ ꯂꯩꯕꯗꯣ
ꯑꯥ
ꯑꯗꯨꯗꯨꯕꯨ ꯄꯨꯡ ꯀꯌꯥ ꯀꯌꯥꯗ ꯊꯣꯡ ꯍꯥꯡꯉꯤꯅꯣ ꯀꯔꯝ ꯀꯥꯟꯗꯅ ꯁꯨꯇꯤ ꯂꯩꯕꯅꯣ ꯇꯧꯕ꯭ꯔꯣ ꯃꯣꯏꯗꯣ ꯏꯆꯦꯒꯤ ꯌꯥꯁꯦ ꯑꯝꯇ ꯌꯥꯗ꯭ꯔꯦꯕ ꯑꯗꯨꯅ ꯑꯝꯛꯇꯪ ꯌꯦꯡꯊꯣꯛꯅꯤꯡꯕ
ꯑꯣ ꯌꯥꯏꯌꯦ ꯏꯆꯦ ꯃꯣꯏꯒꯤꯗꯣ ꯑꯌꯨꯛ ꯄꯨꯡ ꯊꯣꯡ ꯍꯥꯡꯕꯁꯦ ꯍꯥꯏꯗꯤ ꯑꯌꯨꯛ ꯄꯨꯡ ꯇꯔꯦꯠ ꯅꯤꯄꯥꯜ ꯑꯗꯥꯏꯗꯩꯩ ꯑꯗꯨꯝ ꯍꯥꯡꯉꯒ ꯑꯗꯨꯝ ꯍꯥꯡꯉꯦ ꯍꯥꯏꯇꯥꯔꯦ ꯏꯆꯦ ꯑꯗꯣ ꯏꯆꯦꯅ ꯌꯦꯡꯅꯤꯡꯉꯒꯗꯤ ꯂꯥꯛꯑꯒ ꯑꯩꯒ ꯄꯨꯟꯅ ꯆꯠꯂꯒ ꯌꯦꯡꯉꯁꯨ ꯌꯥꯏꯗꯅ ꯏꯆꯦ
ꯑꯃ ꯑꯗꯨꯅ ꯐꯔꯦꯗ ꯑꯩꯗꯤ ꯆꯠꯊꯣꯛꯆꯥꯁꯤꯟ ꯆꯠꯃꯤꯟꯅꯅꯕ ꯃꯤꯁꯨ ꯍ‌ꯦꯛ ꯂꯩꯖꯗꯦꯗꯣ ꯑꯗꯨ ꯏꯅꯥꯎ ꯂꯥ ꯆꯠꯃꯤꯟꯅꯁꯦ ꯑꯗꯣ ꯑ ꯃꯣꯏꯁꯦ ꯌꯥꯒꯤ ꯑꯌꯦꯡꯃꯟ ꯀꯩꯀꯥ ꯄꯩꯁꯥ ꯅꯨꯡꯁꯥꯒꯁꯦ ꯌꯥꯝ ꯆꯥꯎꯕ ꯖꯥꯠꯂꯣ
ꯑꯥ ꯑꯌꯦꯡꯃꯟ ꯄꯩꯁꯥ ꯅꯨꯡꯁꯥ ꯍꯥꯏꯁꯤꯁꯦ ꯃꯣꯏꯒꯤꯗꯤ ꯌꯥꯝꯅ ꯄꯤꯛꯑꯦ ꯍꯥꯏꯇꯥꯔꯦ ꯑꯌꯦꯡꯃꯟꯁꯨ ꯄꯤꯛꯑꯦ ꯑꯗꯒꯤ ꯏꯁꯄ‌ꯦꯛꯀꯤ ꯃꯃꯜꯁꯨ ꯌꯥꯝꯅ ꯍꯣꯡꯕ ꯑꯗꯨꯅ ꯏꯆꯦꯅꯁꯨ ꯌꯦꯡꯕꯗ ꯗ ꯌꯥꯝꯅ ꯈꯨꯗꯣꯡ ꯆꯥꯒꯗꯕ ꯍꯥꯏꯇꯥꯔꯦ ꯑꯗꯨꯅ ꯍꯥꯏꯗꯤ ꯀꯥꯟꯅꯕ ꯍꯥꯏꯗꯤ ꯍꯣꯡꯉꯤꯉꯩꯗꯨꯗ ꯏꯆꯦꯒꯤꯁꯨ ꯌꯦꯡꯍꯧꯅꯕ ꯀ
ꯍ‌ꯣ ꯍꯣꯏ ꯑꯗꯨꯗꯤ ꯑꯩꯁꯦ
ꯑ
ꯍꯌꯦꯡ ꯎꯝ ꯀꯩꯍꯥꯏꯇꯥꯔꯦ ꯄꯥ ꯅꯪꯅꯕ ꯏꯅꯥꯎ ꯍꯣꯏꯗ ꯂꯥꯛꯑꯒꯦ ꯑꯗꯨꯗꯨꯒ ꯎꯝ ꯏꯆ ꯏꯅꯥꯎꯒ ꯍꯥꯏꯐꯦꯠ ꯆꯠꯂꯒ ꯌꯦꯡꯊꯣꯛꯃꯤꯟꯅꯔꯨꯔꯁꯦ
ꯍꯣꯏ ꯏꯆꯦ
ꯑꯗꯨ ꯏꯅꯥꯎ ꯍꯥꯟꯅ ꯅꯪ ꯇ꯭ꯔꯦꯅꯤꯡ ꯑꯃ ꯆꯠꯄꯒꯨꯝ ꯇꯧꯕꯗꯥꯏꯅꯦ ꯑꯗꯨꯅ ꯀꯃꯥꯏꯅ ꯇꯧꯈ꯭ꯔꯕ
ꯑ ꯏꯆꯦ ꯇ꯭ꯔꯦꯅꯤꯡ ꯁꯦ ꯆꯠꯄ ꯂꯣꯏꯔꯦ ꯂꯣꯏꯔꯒ ꯑꯗꯤ ꯎꯝ ꯂꯣꯏꯔꯕꯅꯤꯅ ꯍꯧꯖꯤꯛ ꯌꯨꯝꯗ ꯑꯗꯨꯝ ꯂꯩꯔꯒ ꯀꯧꯔꯛ ꯊꯕꯛꯁꯦ ꯀꯧꯔꯛꯄ ꯃꯇꯝꯗ ꯍꯥꯏꯗꯤ ꯑꯗꯨꯝ ꯀꯧꯔ ꯀꯧꯔꯛ
ꯍꯣꯏ ꯌꯦꯡꯁꯤꯟꯒꯗꯕꯅꯤ ꯌꯦꯡꯁꯤꯟꯒꯗꯕꯅꯤ ꯍꯧꯖꯤꯛꯇꯤ ꯀꯩ ꯍꯥꯏꯇꯥꯔꯦ ꯎꯝ ꯊꯕꯛ ꯑꯃ ꯇꯧ ꯎꯠꯂꯁꯤ ꯌꯥꯎꯗꯕ ꯌꯥꯗ꯭ꯔꯦ ꯑꯗꯨꯗꯨꯅ ꯁꯦꯟꯒꯤ ꯚꯦꯂꯨꯁꯦ ꯌꯥꯝ ꯂꯩꯔꯛꯑꯦ ꯑꯗꯨꯗꯨꯅ ꯄꯩꯁꯥꯁꯤꯗꯤ ꯈꯣꯡ ꯉꯝꯃꯤꯈꯩ ꯀꯜꯂꯤꯈꯩ ꯇꯥꯟꯁꯤꯜꯂꯒ ꯇꯝꯍꯧꯒꯗꯕꯅꯤ
ꯃꯥꯅꯦ ꯏꯆ‌ꯦ
ꯑꯗꯣ ꯏꯆꯦꯒꯤ ꯍꯥꯏꯗꯤ ꯍꯥꯏꯗꯤ ꯅꯨꯡꯉꯥꯏꯇꯕ ꯈꯣꯠꯇꯕ ꯑꯅꯥ ꯑꯌꯦꯛ ꯀꯩꯀꯥꯒꯗꯤ ꯌꯥꯎꯗꯦꯀ‌ꯣ ꯏꯆ‌ꯦ
ꯑꯍꯣꯏ ꯑꯅꯥ ꯑꯌꯦꯛꯕꯨꯗꯤ ꯌꯥꯎꯗꯌꯦ ꯑꯗꯨꯗ ꯑꯩꯒꯤ ꯅꯨꯡꯉꯥꯏꯇ꯭ꯔꯤꯕꯕꯨ ꯑꯣ ꯑ ꯌꯥꯁꯦ ꯑꯌꯤꯡꯕ ꯑꯌꯤꯡꯕꯝ ꯆꯥꯔꯨꯅꯤ ꯀꯩ ꯍꯥꯏꯔꯨꯅꯣ ꯌꯥꯗ ꯑꯗꯨꯝ ꯆꯤꯛꯂꯤ ꯆꯤꯛꯂꯤ ꯇꯧꯔꯒ ꯁꯨꯝ ꯂꯩꯕꯗꯣ ꯑꯗꯨꯅ ꯌꯥꯁꯦ ꯑꯃꯨꯛꯇꯪ ꯌꯦꯡꯊꯣꯛꯅꯤꯡꯕ
ꯗꯣ ꯆꯦ ꯑ ꯍꯥꯏꯗꯤ ꯑꯩꯁꯨ ꯏꯆꯦ ꯍꯣꯏꯗ ꯅꯣꯡꯃ ꯂꯥꯛꯀꯦ ꯑꯗꯨꯗꯨꯒ ꯏꯆꯦ ꯍꯣꯏꯒꯤꯗ ꯍꯧꯕ ꯍꯩ ꯔꯥ ꯈꯔꯁꯨ ꯑꯩꯁꯦ ꯄꯥꯝꯕ ꯍꯥꯏꯗꯤ ꯆꯦꯍꯣꯏꯗ ꯄꯥꯟꯕꯅꯤꯅ ꯑꯩꯁꯨ ꯍꯦꯛ ꯃꯍꯥꯎꯗꯣ
ꯍꯣꯏ ꯍꯣꯏ ꯍꯦꯛꯃꯤꯟꯅꯔ ꯆꯥꯃꯤꯟꯅꯒꯗꯕꯅꯤ ꯑꯄꯥ ꯑꯄꯥꯅ ꯄꯣꯠ ꯆꯩ ꯑꯗꯨ ꯏꯅꯥ
ꯑꯣ
ꯏꯅꯥꯎꯈꯣꯏꯒꯤ ꯑꯉꯥꯡ ꯑꯃ ꯂꯩꯕꯗꯨ ꯃꯥꯕꯨ ꯀꯃꯥꯏ ꯀꯃꯥꯏꯅ ꯇꯧꯋ ꯀ꯭ꯂꯥꯁꯅ ꯀꯌꯥ ꯀꯩꯍꯥꯏꯕ
ꯏꯆꯦ ꯃꯥꯁꯤ ꯑꯗꯨꯝ ꯍꯧꯖꯤꯛ ꯀ꯭ꯂꯥꯁ ꯅꯥꯏꯟ ꯀꯥꯔꯤ꯫ ꯑꯗꯨꯝ ꯑꯇꯩ ꯑꯇꯩꯗꯤ ꯇꯧꯗ꯭ꯔꯦ ꯂꯥꯏꯔꯤꯛꯁꯤ ꯑꯗꯨꯨꯗ ꯑꯗꯨꯝ ꯐꯖꯅ ꯇꯧꯍꯜꯂꯒꯦꯅ ꯑꯩꯅ
ꯑꯍꫭ ꯍꯣ
ꯎ
ꯑꯍꯝ꯫ ꯃꯈꯣꯏꯗ ꯂꯥꯏꯔꯤꯛꯁꯤꯗꯤ ꯇꯝꯕ ꯌꯥꯕ ꯇꯝꯍꯧꯒꯗꯕꯅꯤ꯫ ꯎꯝ
ꯍꯣꯏ ꯏꯆꯦ
ꯑꯥ ꯏꯆꯦ ꯑꯩꯈꯣꯏꯒꯤ ꯊꯣꯡꯒꯥꯟꯗꯅꯤꯁꯤ
ꯎꯝꯝ
ꯆꯦꯅꯥ ꯆꯦꯅꯥ ꯂꯩ ꯍꯥꯏꯕ꯭ꯔꯥ ꯂꯩ ꯑꯃ ꯍꯧꯋꯦꯕꯥꯀꯣ ꯁꯤꯁꯦ ꯍꯥꯏꯕꯗꯤ ꯃꯁꯥꯇꯪꯅꯥ ꯊꯥꯕꯗ ꯑꯩꯅ ꯄꯥꯜꯂꯦꯕꯀꯣ ꯌꯥꯝ ꯐꯖꯩ ꯏꯆꯦ ꯂꯩꯁꯦ ꯑꯗꯣ ꯑꯩꯅ ꯏꯆꯦ ꯗ ꯏꯆꯦꯍꯣꯏꯗꯁꯨ ꯅꯣꯡꯃ ꯂꯥꯛꯄꯗ ꯄꯨꯔꯛꯑꯒ ꯏꯆꯦꯍꯣꯏꯗꯁꯨ ꯊꯥꯍꯟꯅꯤꯡꯕꯒꯤ ꯅꯤ ꯗ
ꯍꯣꯏ ꯍꯣꯏ ꯌꯥꯏꯌꯦ ꯌꯥꯏꯌꯦ ꯄꯨꯔꯛꯑꫭ
ꯑꯥ ꯑꯗꯣ ꯏꯆꯦ